ꯑ
ꯇꯕ꯭ꯔ‌ꯣ
ꯑꯣ ꯇꯥꯏꯌꯦ ꯅꯪꯒꯤꯗꯤ ꯆꯠꯂꯦ ꯑꯃꯨꯛ ꯑꯩ ꯏꯃꯥꯟꯅꯕꯤ ꯑꯃ ꯇꯧꯋꯦꯕꯀꯣ ꯁꯨ ꯆ ꯆꯠꯇꯕ ꯃꯤ ꯑꯍꯨꯝꯒꯤ ꯆ ꯇꯦ ꯀꯔꯤ ꯒꯤꯔꯥ
ꯑꯣ ꯑꯁ ꯀꯩ ꯇꯧꯕ ꯖꯥꯠꯂꯣꯅꯦ
ꯑꯗꯨꯒ ꯑꯩ ꯐꯣꯇꯣ ꯊꯥꯔꯛ ꯑꯗꯨꯁꯨ ꯑꯃꯨꯛ ꯎꯏꯀꯣ
ꯍꯣꯏ ꯍꯣꯏ
ꯑꯗꯨꯁꯨ ꯁꯨꯃꯥꯏ ꯁꯨꯃꯥꯏꯅ ꯊꯣꯛꯑꯦ
ꯆꯥꯛꯆꯥꯥꯔꯕꯣ
ꯆꯥꯔꯦ ꯅꯣꯏꯗꯤ
ꯆꯥꯗ꯭ꯔꯤꯌꯦ
ꯑꯆꯥꯥꯔꯦ ꯅꯪ ꯕꯣꯜꯗꯤ ꯌꯦꯡꯅꯤꯔ ꯅꯦ ꯑꯗꯨ ꯈꯔꯗꯤ ꯂꯩ ꯋꯥꯠꯂꯤꯀꯣ
ꯋꯥꯠꯂꯤꯗꯥ ꯍꯧꯖꯤꯛꯇꯤ ꯑꯗꯨꯝ ꯌꯥꯏ ꯀꯩꯁꯨ ꯀꯩꯗꯦꯗ
ꯀꯩ ꯏꯟꯁꯥꯡ ꯆꯥꯒꯦ
ꯑꯩꯈꯣꯏ ꯉꯁꯤ ꯂꯤꯡ ꯂꯤꯡ ꯈꯣꯏ ꯃꯃꯥꯁꯨ ꯂꯥꯛꯄ
ꯑꯣ ꯑꯣ
ꯑꯗꯨꯒ ꯍꯨꯏ ꯆꯥꯃꯤꯟꯅꯩ
ꯏꯁ ꯅꯨꯡꯉꯥꯏꯀꯣ
ꯈꯪꯗ꯭ꯔꯤꯗ ꯅꯣꯏꯗꯤ ꯃꯣꯏ ꯇꯨꯝꯈ꯭ꯔꯕ
ꯎꯝ ꯇꯨꯝꯃꯈ꯭ꯔꯦ ꯍꯧꯖꯤꯛꯇꯤ
ꯑꯣ ꯍꯧꯖꯤꯛꯇꯤ ꯊꯦꯡꯕꯁꯨ ꯊꯦꯡꯈ꯭ꯔꯕꯅꯤꯅꯀꯣ ꯑꯈꯣꯏꯗꯤ ꯍꯧꯖꯤꯛꯈꯛ ꯆꯠꯊꯣꯛꯑꯒ ꯂꯩꯌꯦ
ꯑꯩꯗꯤ ꯅꯪ ꯑꯣꯟꯂꯥꯏꯟ ꯆꯥꯡ ꯆꯥꯡꯗ꯭ꯔꯕꯗ ꯀꯔꯤ ꯇꯧꯕꯒꯤꯔ
ꯑꯥ ꯐꯣꯟ ꯆꯔꯁ ꯇꯧꯍꯧꯔꯒ ꯆꯥ ꯈꯕ
ꯅꯪꯒꯤꯗꯤ ꯅꯪꯒꯤꯗꯤ ꯂꯣꯏꯈ꯭ꯔꯕꯣ ꯉꯁꯤꯒꯤ
ꯍꯣꯏ ꯂꯣꯏꯁꯤꯜꯂꯒ ꯑꯃꯗꯣ ꯉꯥꯏꯕ ꯊꯥꯔꯛꯄꯗꯣ
ꯃꯣꯏ ꯌꯦꯡꯕꯤꯕ꯭ꯔꯥ ꯌꯦꯡꯕꯤꯗꯕ꯭ꯔꯥ ꯈꯪꯗ꯭ꯔꯦ ꯑꯗꯨ ꯆꯦꯛꯀꯤꯡꯗ ꯑꯗꯨꯝ ꯂꯩꯕꯒꯤꯀꯣ
ꯑꯣ
ꯑꯗꯨꯒꯤ ꯅꯨꯡꯉꯥꯏꯕ
ꯑꯗꯣ ꯅꯪꯗꯤ ꯎꯝ ꯅꯪꯅ ꯇꯧꯕ ꯈꯨꯗꯤꯡ ꯁꯨꯃꯥꯏ ꯋꯥꯔꯤ ꯁꯥꯕ ꯈꯪꯕ꯭ꯔꯥ ꯍꯥꯏꯕꯗꯤ ꯀꯛꯇꯕ ꯀꯛꯈꯤꯕ ꯑꯣ ꯑꯣ ꯑꯩꯒꯤꯗꯤ ꯉꯔꯥꯡꯁꯨ
ꯑꯅꯤ ꯁꯨꯃꯥꯏꯅ ꯇꯧꯈ꯭ꯔꯦ ꯉꯁꯤꯁꯨ
ꯎꯝ ꯃꯤꯁꯤꯡꯁꯤꯗꯤ ꯅꯨꯡꯉꯥꯏꯅ ꯂꯧꯔꯒ ꯂꯩꯌꯦꯀꯣ ꯃꯥꯗꯣ ꯑꯩꯈꯣꯏꯒꯤꯗꯤ ꯂꯛ ꯊꯗꯤ ꯀꯃꯥꯏꯅ ꯇꯧꯔ ꯆꯠꯂꯣ ꯈꯪꯗ꯭ꯔꯦ ꯃꯇꯝ ꯋꯥꯠꯂꯤꯌꯦꯀꯣ ꯋꯥꯠꯄ ꯑꯣꯏꯔꯝꯃꯅꯤ
ꯈꯪꯗ꯭ꯔꯦ ꯎꯝ ꯃꯣꯏꯁꯨ ꯅꯨꯃꯤꯠ ꯀꯌꯥ ꯑꯗꯤ ꯉꯥꯏꯕ꯭ꯔꯥꯕꯣ
ꯍꯧ ꯑꯗꯨ ꯑꯩ ꯍꯣꯔꯦꯟ ꯍꯥꯡꯈꯤꯒꯦ
ꯎꯝ ꯑꯗꯣ ꯁꯤ ꯄꯥꯏꯔꯒ ꯊꯣꯛ ꯄꯁꯨ ꯌꯥꯕ꯭ꯔꯥ ꯍꯥꯏꯕꯗꯤ ꯑꯇꯣꯞꯄ ꯑꯦꯞꯁꯀꯨꯝꯕꯗ
ꯈꯪꯗꯦꯀꯣ ꯑꯩꯁꯨ ꯇ꯭ꯔꯥꯏꯁꯨ ꯇꯧ ꯇꯧꯗ꯭ꯔꯤ ꯑꯩꯒꯤ ꯐꯣꯟꯗꯤ ꯑꯁ ꯌꯨꯝꯗ ꯂꯥꯛꯃꯟꯕꯒꯤ ꯑꯩꯒꯤ ꯅꯥꯀꯟꯗ ꯅꯛꯑꯒ ꯊꯝꯃꯒ ꯀꯣꯜ ꯇꯧꯕꯅꯤꯅ
ꯎꯝ ꯎꯝ
ꯂꯥꯎꯠ ꯏꯁꯄꯤꯀꯔꯒꯨꯝꯕ ꯊꯝꯃꯗꯤ ꯑꯁ ꯑꯣ ꯃꯈꯣꯟꯁꯦ ꯐꯖꯅ ꯇꯥꯗꯕ
ꯍꯣꯏ ꯍꯣꯏ
ꯑꯗꯨꯒ ꯑꯃꯨ ꯏꯌꯥꯔꯄꯤꯁꯀꯨꯝꯕꯁꯨ ꯍꯥꯞꯄꯒ ꯅꯨꯉꯥꯌꯦꯕ
ꯑꯣ
ꯑꯗꯨꯒꯤ ꯐꯔꯥꯛ ꯇꯥꯕ ꯀꯔꯤ ꯌꯦꯟꯖꯪ ꯆꯥꯏ ꯍꯥꯏꯕ
ꯍꯈꯣꯏ ꯉꯁꯤ ꯆꯥꯕꯗꯣ ꯈꯔꯤꯔꯃꯣ ꯀꯈꯔꯦ
ꯉꯥꯅ ꯆꯥꯒ ꯑꯣꯏꯔ
ꯀꯣꯕꯤ ꯀꯣꯕꯤ ꯆꯥꯏ
ꯀꯣꯕꯤ ꯍꯥꯎꯋꯣꯏꯗ ꯑꯗꯨꯝ
ꯗꯦ ꯑꯗꯨꯝ ꯆꯈꯔꯦ ꯕꯣ ꯌꯦꯡꯅꯤꯡꯉꯥꯏꯗꯤ ꯗꯤ ꯋꯥꯒꯗ꯭ꯔꯥ ꯈꯪꯗꯦ ꯑꯃꯨꯛ ꯂꯥꯝꯒꯗ꯭ꯔꯥ ꯈꯪꯗꯦ
ꯍꯣꯏ ꯕꯣꯔ ꯌꯦꯡꯉꯤꯗꯤ ꯑꯗꯨꯝ ꯆꯠꯂꯝꯑꯝꯕꯅꯤ ꯍꯥꯏꯗꯤ ꯃꯇꯝ ꯁꯥꯡꯅ ꯌꯦꯡꯉꯗꯤꯀꯣ ꯃꯣꯏ ꯇꯥꯏꯃꯤꯡꯁꯤꯁꯨ ꯄꯨꯔꯥ ꯑꯩꯈꯣꯏꯒ ꯇꯨꯡꯍꯟꯕꯅꯤꯅ
ꯃꯥꯅꯦ
ꯑꯩꯈꯣꯏꯒꯤꯗꯤ ꯇꯨꯝꯕ ꯃꯇꯝꯅꯤꯅꯦ ꯃꯣꯏꯒꯤꯗꯤ ꯄꯨꯔꯥ ꯅꯨꯡꯊꯤꯤꯟꯒꯤꯅꯤ
ꯎ ꯅꯪꯁꯨ ꯀꯣꯜ ꯇꯧꯕ ꯌꯥꯗꯕꯒꯨꯝꯕ ꯂꯩꯕ꯭ꯔꯥ ꯈꯔ
ꯅꯪ ꯊꯥꯔꯛꯄꯗꯣ ꯑꯗ ꯀꯃꯗꯤ ꯊꯣꯛꯣꯛꯇꯅꯦ ꯑꯩꯒꯤꯗ ꯀꯩꯇꯧꯕ ꯆꯠꯂꯣ ꯍꯣꯔꯦꯟ ꯆꯦꯠꯇꯅ ꯐꯣꯟꯅꯕ ꯇꯥꯏꯅ
ꯎꯝ ꯑꯗꯨ ꯁꯤ ꯍꯣꯏ ꯔꯨꯕꯗꯁꯨ ꯋꯥꯔꯤ ꯅꯨꯡꯉꯥꯏꯃꯟꯕꯒꯤ
ꯑ
ꯏꯝꯄꯣꯔꯇꯦꯟ ꯅ꯭ꯌꯨꯁꯅꯦ ꯏꯝꯄꯣꯔꯇꯦꯟ ꯑꯣꯏꯕꯅꯦ ꯑꯣꯏꯗꯕꯅꯦꯁꯨ ꯈꯪꯗ꯭ꯔꯦ ꯅꯣꯏ ꯄꯥꯕꯁꯨ ꯉꯝꯗ꯭ꯔꯦ
ꯆꯨꯝꯃꯦ ꯆꯨꯝꯃꯦ ꯃꯥꯅꯦ ꯌꯥꯝꯃꯟꯕꯒꯤ ꯑꯩꯁꯨ ꯗꯔꯀꯥꯔ ꯇꯥꯔꯦ ꯍꯥꯏꯅ ꯑꯗꯨꯝ ꯏꯁꯀꯤꯞ ꯇꯧꯋꯦꯗ ꯑꯁ ꯂꯣꯏ ꯌꯦꯡꯕ ꯉꯝꯗꯦ ꯃꯇꯝ ꯁꯥꯡꯗꯦ ꯇꯜꯂꯦ
ꯅꯪꯁꯨ ꯁꯨꯛꯐꯪ ꯐꯪꯗ꯭ꯔꯤꯀꯣ
ꯍꯣꯏ
ꯏꯃꯥꯟꯅꯕꯤ ꯑꯃ
ꯑꯝ
ꯅꯪ ꯀꯅꯣ
ꯑꯩꯒꯤꯗꯤ
ꯑꯥ
ꯑꯥ ꯊꯕꯛꯇꯣ ꯑꯗꯨꯝ ꯇꯔꯥ ꯂꯣꯏꯁꯤꯜꯂꯒ ꯂꯩꯌꯦꯕ
ꯑꯣ
ꯑꯗꯨ ꯂꯣꯏꯁꯤꯜꯂꯒ ꯂꯩꯌꯦ ꯑꯗꯨꯒ ꯃꯣꯏ ꯌꯦꯡꯕꯤꯕ꯭ꯔꯥ ꯌꯦꯡꯕꯤꯗꯕ꯭ꯔꯥ ꯑꯗꯨ ꯉꯥꯏꯔꯒ ꯂꯩꯕꯀꯣ ꯑꯗꯨꯒꯤ ꯍꯧꯖꯤꯛꯇꯤ ꯃꯤ ꯀꯅꯥꯕꯨꯁꯨ ꯊꯕꯛꯇꯣ ꯇꯧꯗ꯭ꯔꯦꯕ ꯑꯗꯨ ꯑꯩ ꯍꯥꯟꯅ ꯇꯧꯕꯤꯕꯗꯣ ꯑꯗꯨ ꯆꯪ ꯒꯤꯦꯔꯥ ꯆꯪꯉꯣꯏꯗ꯭ꯔꯥꯅ ꯑꯩꯅ ꯌꯦꯡꯒꯦꯅ ꯂꯩꯕ ꯀꯣ ꯑꯩꯈꯣꯏꯒꯤ ꯊꯕꯛꯇꯣ ꯖꯋꯥꯂꯤꯒꯤꯗꯣ ꯑꯣꯏ
ꯅꯪ ꯅꯪꯗꯤ ꯑꯅꯤ ꯄꯥꯏꯕ꯭ꯔꯣ
ꯃꯥ ꯈꯪꯅꯦꯍꯦ
ꯎꯝ ꯃꯥꯅꯤ ꯄꯥꯏꯕꯁꯨ ꯌꯥꯎꯕ ꯃꯥꯜꯂꯦꯀꯣ
ꯍꯣꯏ ꯃꯤ ꯃꯤꯁꯤꯡꯁꯤꯗꯤ ꯌꯥꯝ ꯄꯥꯏꯕ ꯃꯥꯜꯂꯦ ꯃꯃꯥꯒꯤ ꯄꯥꯏꯕ ꯀꯩꯀꯩ ꯑꯗꯨꯃꯥꯏ ꯁꯨꯃꯥꯏꯅ ꯇꯧꯕ ꯃꯥꯜꯂꯦ
ꯎꯝ ꯑꯩꯁꯨ ꯁꯤ ꯂꯣꯏꯔꯗꯤ ꯑꯃꯨꯛ ꯑꯃ ꯄꯥꯏꯒꯦ
ꯍꯣꯏ ꯁꯤꯅ ꯆꯪꯉꯗꯤꯀꯣ
ꯍꯣꯏ ꯑꯃ ꯍꯥꯏꯕꯀꯣ ꯎꯝ ꯃꯣꯏꯅ ꯑꯃꯗ ꯏꯊꯣꯛꯄꯒꯤꯗꯣ ꯃꯥꯎꯟꯗꯣ ꯑꯗꯨ ꯆꯥꯡ ꯂꯣꯏꯔꯗꯤ ꯑꯃꯨꯛ ꯆꯥꯡꯗ ꯇ꯭ꯔꯦꯅ ꯍꯥꯏꯕꯀꯣ ꯃꯥꯅ
ꯑꯣ ꯑꯗꯨꯕꯨꯗꯤ ꯈꯪꯗꯦꯗ ꯑꯗꯨꯝ ꯆꯪꯒꯅꯤꯗ ꯃꯤꯁꯤꯡꯅ ꯍꯥꯏꯕꯗꯨꯗꯤ ꯑꯩ ꯍꯧꯖꯤꯛ ꯃꯤ ꯈꯔꯕꯨ ꯐꯥꯎꯅꯥꯌꯦꯕꯀꯣ
ꯐꯣꯟꯅꯕ ꯃꯤꯁꯤꯡꯕꯨꯗꯤ ꯑꯗꯨꯝ ꯍꯦꯛ ꯆꯪꯉꯤꯅꯤ ꯑꯃꯨꯛꯀ ꯑꯗꯨꯝ ꯊꯕꯛ ꯇꯧꯔꯅꯤ ꯊꯕꯛ ꯁꯨꯨꯔꯅꯤ ꯑꯗꯨꯒ ꯑꯃꯨꯛ ꯂꯥꯛꯑꯦꯍꯦꯛ ꯑꯗꯨꯝ ꯇꯧꯕ ꯃꯥꯜꯂꯦ ꯑꯗꯨ ꯑꯣꯏꯁꯨ ꯑꯈꯣꯏꯗ ꯊꯣꯛꯇꯕꯅꯤꯅ ꯈꯪꯗ꯭ꯔꯤꯗ ꯍꯩꯕꯁꯨ ꯉꯝꯗꯦꯅ ꯑꯗꯨ ꯌꯦꯡꯕ ꯇꯥꯔꯦ ꯍꯥꯟꯅ ꯎꯝ
ꯇꯧꯕ ꯌꯥꯗ꯭ꯔꯦ ꯍꯥꯏꯌꯦ ꯍꯥꯏꯕꯗꯤ ꯀꯣꯜ ꯇꯧꯕ ꯌꯥꯗ꯭ꯔꯦ ꯍꯥꯏꯌꯦ ꯑꯗꯨ ꯆꯪꯈ꯭ꯔꯗꯤ ꯃꯣꯏ ꯑ ꯍꯣꯏ ꯑꯩꯅ ꯇꯧꯔꯛꯄꯗꯤ ꯄꯥꯏꯕꯗꯤ ꯌꯥꯏꯕꯀꯣ ꯀꯣ ꯑꯗꯨꯕꯨ ꯃꯥꯅ ꯃꯤꯉꯣꯟꯗ ꯇꯧꯕ ꯗꯤ ꯌꯥꯗ꯭ꯔꯦꯅ ꯍꯥꯏꯕ ꯄꯤꯗ꯭ꯔꯦꯅ ꯍꯥꯏꯕ
ꯑꯆꯥ ꯑꯗꯨ ꯑꯣꯏꯁꯨ ꯃꯈꯣꯏꯗ ꯇꯧꯕꯤꯕꯁꯨ ꯑꯗꯨꯝ ꯌꯥꯏꯅ ꯀꯣ ꯍꯥꯏꯗꯤ ꯌꯥꯝ ꯈꯦꯟꯅꯕꯗꯤ ꯅꯠꯇꯦꯅ ꯄꯩꯁꯥꯗꯤ
ꯎꯝ ꯎꯝ ꯑꯗꯨ ꯐꯥꯎ ꯐꯪꯉ ꯗꯤ ꯌꯥꯝ ꯐꯥꯔꯦꯗ ꯀꯣꯜ ꯇꯧꯕꯈꯛ ꯗꯨꯒ ꯀꯣ
ꯍꯣꯏ ꯑꯃꯅꯦ ꯆꯨꯝꯃꯦ ꯆꯨꯝꯃꯦ ꯐꯪꯉꯗꯤ ꯑꯗꯨꯝ ꯌꯥꯔꯦ ꯅꯣꯏꯗꯤ ꯅꯨꯡꯉꯥꯏꯅ ꯂꯩꯕ ꯃꯥꯜꯂꯤꯅꯦ ꯑꯁ ꯅꯣꯏꯗꯤ ꯅꯣꯏ ꯌꯨꯝꯗꯤ ꯄꯀꯥ ꯁꯥꯕꯅ ꯈꯔ ꯅꯨꯡꯉꯥꯏꯔꯝꯕꯅꯤ ꯀꯣ ꯃꯈꯣꯟ ꯂꯥꯡꯕ ꯀꯔꯤ ꯀꯔꯤ
ꯀꯔꯣ ꯊꯃꯥꯏꯗꯤ
ꯑꯁ ꯑꯩꯈꯣꯏꯒꯤꯗꯤ ꯀꯔꯤ ꯑꯉꯥꯡ ꯂꯩꯌꯦ ꯃꯈꯣꯟꯁꯤꯗꯤ ꯇꯥꯅꯤꯡꯗꯕꯗꯣ
ꯏꯁ ꯎꯝ ꯑꯩꯁꯨꯅꯦ ꯑꯉꯥꯡ ꯅꯏꯕꯒꯤꯀꯣ ꯌꯦꯦꯟꯅ ꯑꯩ ꯌꯥꯝ ꯀꯣꯛꯁꯥꯏ
ꯍꯣꯏ ꯃꯄꯥꯟ ꯊꯣꯛꯉ ꯈꯔ ꯂꯥꯞ ꯗ ꯆꯠꯇ꯭ꯔꯗꯤ ꯌꯥꯗ꯭ꯔꯤꯅꯦ ꯑꯩꯈꯣꯏꯒꯤꯗꯤ
ꯎ ꯅꯪ ꯍꯧꯖꯤꯛ ꯃꯄꯥꯟꯗ ꯂꯩꯕ꯭ꯔꯣ
ꯍꯍꯣꯏ ꯀꯣ ꯇꯧꯒꯦ ꯑꯩꯗꯤ ꯃꯄꯥꯟ ꯊꯣꯛꯄ ꯇꯥꯕ
ꯆꯥꯡꯗꯤꯦ ꯆꯥꯡꯒꯅꯤ ꯃꯇꯝ
ꯎꯝ ꯅꯣꯏꯗꯤ ꯑꯣ ꯃꯤꯁꯨ ꯌꯥꯝꯗꯦꯀꯣ
ꯍꯣꯏ ꯃꯤ ꯌꯥꯗ
ꯑꯁ ꯑꯩꯈꯣꯏꯗꯤ ꯍꯟꯗꯛꯁꯦ ꯃꯤ ꯌꯥꯝꯃꯦ
ꯏꯁ ꯃꯤ ꯌꯥꯝꯕꯅ ꯅꯨꯡꯉꯥꯏꯗ꯭ꯔꯣ
ꯑꯁ ꯈꯪꯗ꯭ꯔꯦꯗ
ꯌꯥꯝꯃꯜꯂꯁꯨ ꯑꯗꯨꯃꯥꯏꯅ ꯇꯧꯔꯝꯅꯦ ꯑꯗꯨꯕꯨ ꯑꯩꯁꯦ ꯃꯤ ꯃꯤ ꯂꯩꯇ꯭ꯔꯔꯤꯁꯨ ꯁꯨ ꯅꯨꯡꯉꯥꯏꯇꯦ
ꯍꯣꯏ ꯑꯩꯈꯣꯏꯗꯤ ꯌꯥꯝꯃꯟꯈ꯭ꯔꯦ ꯑꯩꯈꯣꯏꯁꯦ ꯍꯟꯗꯛꯁꯦ ꯏꯆꯦ ꯀ꯭ꯋꯥꯏꯅ ꯑꯍꯟꯗꯣ ꯃꯣꯏ ꯐꯦꯃꯤꯂꯤꯁꯨ ꯂꯩꯕ ꯏꯌꯥꯝꯕꯅꯤ ꯃꯥꯏ ꯅꯨꯄꯤ ꯃꯣꯏ ꯅꯨꯄꯤ ꯑꯉꯥꯡꯁꯤꯡ ꯐꯦꯃꯤꯂꯤ ꯑꯗꯨꯒꯤ ꯌꯥꯝꯃꯦ
ꯑ ꯑꯗꯨ ꯅꯪ ꯅꯎꯅꯨ ꯄꯁꯨꯨꯂ ꯏꯔꯤꯑ ꯀ
ꯅꯧꯅ ꯎ of ꯄꯗ ꯂ ꯑꯩꯇꯔꯤ ꯑꯗꯨꯥꯏꯗꯤ
ꯕ꯭ꯔꯥ
ꯑꯩ ꯃꯈꯥ ꯅꯨꯄꯤ ꯃꯥꯜꯂꯤ
ꯑꯣ ꯍꯥꯏꯕꯗꯤ ꯎꯝ ꯅꯨꯄꯥ ꯗꯤ ꯂꯩꯇ꯭ꯔꯦꯀꯣ
ꯍꯣꯏ ꯅꯨꯄꯥꯗꯤ ꯑꯩꯅ
ꯑꯣ ꯑꯣ ꯅꯨꯄꯤꯁꯨ ꯂꯣꯏ ꯊꯤꯈ꯭ꯔꯦ ꯀꯣ ꯅꯪꯈꯥꯛ
ꯍꯣꯏ ꯑꯩ ꯑꯩꯒꯤ ꯇꯔꯟꯈꯥꯛ ꯐꯔꯦ ꯑꯗꯨꯗꯤ ꯅꯪꯁꯨ ꯐꯖꯅ ꯅꯨꯡꯉꯥꯏꯅ ꯍꯤꯛꯅꯤꯡꯉꯥꯏ ꯇꯧꯔꯨ
ꯑ ꯑ ꯑꯣ ꯑꯣ
ꯍꯣꯌ ꯍꯣꯌ ꯃꯛ ꯐꯁꯤ ꯀꯣ ꯍꯣꯌ ꯍꯣꯌ ꯎꯝ ꯍꯌꯦꯡ ꯑꯗꯨꯝ ꯇꯣꯃꯁ
ꯍꯣꯏ ꯍꯣꯏ
ꯆꯣ ꯆꯣ ꯃꯥ ꯐꯔꯣ
ꯑ ꯐꯔꯛ ꯐ ꯐꯔꯛꯁꯤ